ꯍꯜꯂꯣ ꯇꯥꯥꯏꯔꯦ ꯇꯥꯥꯏꯔꯦ ꯑꯣ ꯁꯤꯅ ꯑꯃꯨꯛ ꯑꯩꯈꯣꯏ ꯆꯦꯒꯤꯁꯤꯅ ꯑꯃꯨꯛ ꯅꯨꯡꯉꯥꯏ ꯂꯥꯏꯟꯁꯦ
ꯅꯣꯏ ꯏꯆꯦꯒꯤ ꯅꯝꯕꯔꯁꯦ ꯅꯪꯒꯤ ꯐꯣꯟ ꯑꯗꯨꯝ ꯍꯥꯞꯄꯤꯔꯣ ꯀꯃꯥꯏꯅ ꯇꯧꯔꯤꯅꯣ
ꯅꯠꯇꯦ ꯃꯒꯤ ꯐꯣꯟꯗꯣ ꯑꯩꯅ ꯂꯧꯍꯧꯔꯤꯅꯦ ꯉꯁꯥꯏ ꯁꯤꯗ ꯆꯪꯉꯛꯑꯝꯃꯦꯕꯀꯣ ꯕꯖꯥꯔꯗꯒꯤ ꯑꯗꯨꯒ ꯑꯩꯅ ꯂꯧꯍꯧꯔꯤꯅꯦ ꯐꯣꯟꯁꯦ ꯂꯧꯍꯧꯔꯒ ꯇꯧꯔꯛꯏꯅꯤ
ꯑꯣ ꯐꯔꯦ ꯐꯔꯦ ꯑꯩꯈꯣꯏ ꯏꯅꯥꯎꯄꯥꯁꯨꯅꯦ ꯃꯥꯒꯤ ꯑꯩꯅ ꯍꯥꯞꯄꯤꯕꯅꯦꯕ ꯑꯗꯨꯝ ꯃꯥꯗꯤ ꯋꯥꯔꯤ ꯁꯥꯟꯅꯕ ꯇꯜꯂꯦ ꯂꯥꯏꯔꯤꯛ ꯑꯣꯏꯅ ꯄꯥꯅꯁꯤ ꯑꯩꯅ ꯑꯗꯨꯗꯤ ꯌꯥꯔꯣꯏꯅ ꯍꯥꯏꯕ ꯑꯗꯨꯗꯤ ꯃꯥꯗꯣ ꯐꯣꯟ ꯇꯧꯕꯤ ꯇꯜꯂꯦ ꯑꯗꯨꯗꯒꯤ ꯁꯨꯝ ꯏꯕꯤ ꯈꯣꯠꯄꯤ ꯀꯩꯅꯣ ꯇꯧꯕꯤꯗꯅ ꯇꯧꯔꯒꯦ ꯍꯣꯏ ꯇꯧꯋ‌ꯣ ꯇꯧꯋ‌ꯣ ꯑꯗꯨꯃꯥꯏꯅ ꯍꯥꯏꯈꯤꯕꯅꯤ ꯑꯗꯨꯒꯤ ꯉꯔꯥꯡꯗꯩ ꯇꯥꯛꯄ ꯇꯥꯛꯄꯗ
ꯎꯝ ꯏꯅꯥꯎꯄꯥ ꯍꯥꯏꯁꯦ ꯄꯣꯛꯃꯤꯟꯅꯕꯗꯨꯔꯥ ꯅꯠꯇ꯭ꯔꯒꯅ ꯃꯃꯥꯡꯒꯤꯗꯨꯔꯥ
ꯍꯦꯛ ꯄꯣꯛꯃꯤꯟꯅꯕ ꯃꯣꯏꯒꯤꯗꯤ ꯑꯥꯏꯐꯣꯟꯕꯨꯗꯤ ꯄꯥꯏꯑꯦꯕꯀꯣ ꯑꯗꯨ ꯃꯒꯤ ꯐꯣꯟ ꯑꯅꯤ ꯄꯥꯏꯕ ꯑꯃꯗꯨꯗ ꯑꯗꯨꯝ ꯁꯤꯖꯤꯟꯅꯕꯅꯤꯗ
ꯑꯣ ꯑꯗꯨ ꯅꯪꯒꯤꯅꯦ ꯑꯩꯅ ꯅꯝꯕꯔ ꯑꯍꯨꯝ ꯍꯥꯞꯄꯤ ꯍꯥꯏꯕꯗꯨ ꯀꯃꯥꯏꯅ ꯍꯥꯞꯄꯤꯅꯣ ꯁꯤ ꯑꯩꯅ ꯈꯪꯅꯤꯡꯉꯤꯁꯤꯅ
ꯅꯝꯕꯔ ꯑꯍꯨꯝ ꯍꯥꯏꯗꯤ ꯃꯣꯏꯒꯤꯅꯤꯗ
ꯑꯣ
ꯍꯣꯏ ꯐꯣꯟꯗ ꯍꯥꯞꯆꯕꯅꯤꯅ ꯑꯗꯨ ꯑꯩꯒꯤꯗꯤꯅꯦꯀꯣ ꯍꯧꯖꯤꯛ ꯃꯤꯅꯤꯠ ꯑꯃ ꯐꯥꯔꯛ ꯇꯥꯔꯗꯤ ꯑꯩ ꯃꯤꯅꯠ ꯑꯃ ꯐꯥꯔꯦ ꯍꯥꯏꯕꯒꯤ ꯃꯥꯒꯤ ꯅꯣꯇꯤꯐꯤꯀꯦꯁꯟ ꯍꯥꯏꯒꯗ꯭ꯔꯥ ꯃꯁꯥ ꯃꯊꯟꯗ ꯑꯗꯨꯝ ꯅꯤꯛꯑ ꯊꯣꯛꯂꯛꯄꯗꯣ ꯑꯗꯨꯃꯥꯏꯅ ꯊꯣꯛꯂꯛꯑꯦ ꯅꯪꯉꯣꯟꯗ ꯊꯣꯛꯂꯛꯄ꯭ꯔꯥ ꯍꯧꯖꯤꯛ ꯅꯤꯛꯄꯗꯣ
ꯍꯣꯏ ꯊꯣꯛꯑꯦ ꯃꯈ‌ꯣꯜ ꯇꯥꯏꯌ‌ꯦ
ꯑꯩꯉꯣꯟꯗꯗꯤ ꯃꯦꯁꯦꯁ ꯑꯣꯏ ꯇꯥꯛꯄꯒꯤ ꯀꯩꯝꯇ ꯅꯠꯇꯦꯕꯀꯣ
ꯑꯅꯤ ꯊꯣꯛꯑꯦ
ꯃ‌ꯣꯏ
ꯍꯣꯏ ꯑꯗꯨꯗꯤ ꯉꯁꯤꯗꯤ ꯀꯩꯝ ꯆꯠꯇ꯭ꯔꯦ ꯑꯗꯨꯝ ꯀꯩꯅꯣ ꯇꯧꯔꯦ ꯍꯥꯏꯗꯤ ꯉꯁꯥꯏ ꯆꯤꯡ ꯀꯥꯔꯨꯔꯦ ꯃꯣꯏꯗꯣ ꯑꯩꯅ ꯈꯔ ꯉꯟꯅ ꯂꯥꯎꯕ ꯆꯤꯡ ꯍꯧꯖꯤꯛꯇꯤ ꯉꯁꯥꯏꯁꯨ ꯅꯨꯡꯁꯥꯗ ꯌꯥꯝ ꯁꯥꯏꯌꯦꯕ ꯃꯣꯏꯗꯤ ꯄꯨꯡ ꯀꯥꯏ ꯃꯉꯥ ꯃꯈꯥꯏ ꯃꯥꯏ ꯇꯔꯨꯛ ꯇꯔꯥꯝꯗꯥ ꯑꯩ ꯀꯥꯔꯅꯤ ꯇꯔꯦꯠ ꯌꯦꯛ ꯂꯥꯎꯔꯒ ꯈ ꯅꯨꯡꯁꯥꯗꯣ ꯌꯛ ꯂꯥꯎꯔꯕꯗꯨꯅ ꯍꯜꯂꯛꯄ ꯀꯥꯟꯗ ꯋꯥꯕ ꯑꯗꯨꯃꯥꯏꯅ ꯇꯧꯋꯦ ꯑꯗꯣ ꯍꯜꯂꯛꯄꯗ ꯋꯥꯔꯤ ꯀꯥꯟꯗꯨꯗꯅ ꯑꯃꯨꯛ ꯉꯔꯥꯡꯗꯣ ꯌꯦꯟꯗꯣ ꯁꯨꯝ ꯃꯄꯥꯟꯗ ꯄꯨ ꯊꯣꯛꯄ ꯑꯗꯨ ꯈꯔ ꯏꯪꯕ ꯃꯥꯜꯂꯦꯕ ꯅꯥꯒꯦ ꯅꯥꯒꯦ ꯇꯧꯕꯒꯤ ꯑꯗꯨꯒꯤ ꯈꯥꯖꯤꯟꯕꯒ ꯑꯗꯨꯝ ꯃꯌꯥꯝ ꯂꯧꯊꯣꯛꯄ ꯈꯣꯠꯄ ꯇꯧꯔꯦ ꯑꯗꯨ ꯂꯣꯏꯔꯒ ꯑꯃꯨꯛ ꯆꯦꯡ ꯇꯛꯎꯕ ꯃꯌꯥꯝꯗꯣ ꯑꯃꯨꯛ ꯕꯣꯔꯥꯈꯥꯎ ꯃꯔꯤꯅꯦꯕ ꯑꯩꯒꯤ ꯀꯥꯜꯗꯨꯗꯣ ꯑꯃꯨꯛ ꯊꯥꯡꯒꯠꯂꯦ ꯊꯥꯡꯒꯠꯄ ꯍꯥꯏꯗꯤ ꯕꯣꯔꯥꯈꯥꯎꯗꯣ ꯈꯔ ꯈꯔ ꯍꯥꯞꯄ ꯊꯥꯡꯒꯠꯂꯦ ꯑꯗꯨꯒ ꯈꯥꯏꯔ ꯈꯥꯏꯔ ꯊꯨꯃꯨꯛꯁꯦ ꯇꯧꯔꯒ ꯑꯩꯅ ꯑꯃꯨꯛ ꯍꯩꯖꯤꯜꯂꯛꯑꯦ ꯑꯗꯨꯃꯥꯏꯅ ꯇꯧꯔ ꯇꯧꯔ‌ꯦ ꯍꯥꯏꯗꯤ ꯆꯦꯡꯗ‌ꯣ ꯃꯈꯥꯗ ꯊꯝꯕ ꯌꯥꯗꯦꯕ ꯃꯈꯥꯗ ꯍꯦꯛ ꯊꯝꯕꯗꯣ ꯑꯩꯈꯣꯏꯁꯦ ꯏꯪꯕꯒꯤ ꯍꯥꯏꯒꯦꯔꯥ ꯂꯥꯏꯍꯤꯡ ꯀꯥꯕꯒꯤ ꯍꯥꯏꯈꯔꯥ ꯃꯈꯥꯗ ꯑꯩꯈꯣꯏꯒꯤ ꯇꯤꯟ ꯊꯣꯛꯂꯛꯄꯤꯗꯣ ꯑꯗꯨꯃꯥꯏꯅ ꯇꯧꯕꯒꯤ ꯃꯊꯛꯇ ꯊꯝꯗꯔꯗꯤ ꯌꯥꯗꯕ ꯎꯕꯥꯛꯇ ꯇꯧꯔ ꯊꯝꯕꯁꯨ ꯊꯝꯃꯝꯃꯦ ꯇꯤꯟꯗ ꯇꯧꯔꯒ ꯊꯝꯃꯝꯁꯨ ꯊꯝꯃꯝꯃꯦ ꯑꯗꯣ ꯑꯩꯈꯣꯏꯗꯣ ꯈꯔ ꯂꯥꯏꯍꯤꯡ ꯀꯥꯕꯒꯤꯀꯣ ꯃꯈꯥ ꯊꯝꯕ ꯌꯥꯗꯕꯒꯤ ꯑꯃꯨꯛ ꯊꯥꯡꯒꯠꯂꯦ ꯊꯥꯡꯒꯠꯄꯗꯒꯤ ꯑꯗꯨꯝ ꯑꯩꯗꯨ ꯇꯨꯡꯒꯤ ꯂꯩꯔꯝ ꯑꯌꯨꯛ ꯆꯟꯇꯥꯁꯨ ꯍꯧꯒꯠꯂꯤ ꯉꯁꯤꯗ ꯑꯩꯈ‌ꯣꯏ ꯕꯥꯗ‌ꯣ ꯊꯕꯛ ꯆꯠꯄꯒꯤ ꯆꯥꯛ ꯊꯣꯡꯕꯒꯤ ꯑꯗꯨꯗꯨꯒꯤ ꯇꯨꯝꯒꯤꯗꯒꯤꯗꯅ ꯑꯗꯨꯝ ꯑꯩꯈꯣꯏ ꯃꯥꯅ ꯍꯧꯔꯛꯂꯒ ꯆꯥꯛ ꯆꯥꯔꯁꯤ ꯍꯧꯗꯣꯛꯑꯀꯥꯟꯗ ꯄꯨꯡ ꯃꯥꯄꯟ ꯃꯈꯥꯏ ꯑꯩꯈꯣꯏ ꯃꯥꯁꯨ ꯉꯁꯤꯗꯤ ꯑꯃꯨꯛ ꯃꯣꯏꯒꯤ ꯊꯕꯛ ꯁꯨꯕꯒꯤ ꯖꯣꯕ ꯀꯥꯔꯗꯀꯤ ꯖꯣꯕ ꯀꯥꯔꯠꯀꯤ ꯁꯥꯕꯗꯤ ꯁꯥꯗ ꯍꯥꯏ ꯇꯥꯔꯁꯨ ꯂꯩꯀꯥꯏꯒꯤ ꯑꯣꯏꯅ ꯀ꯭ꯂꯕꯀꯤꯗ ꯊꯣꯛꯂꯛꯑꯣꯅ ꯂꯣꯏ ꯊꯣꯛꯎꯕ ꯑꯗꯒꯤ ꯆꯥꯛꯇꯣ ꯍꯟꯖꯤꯜꯂꯛꯀꯥꯟꯗ ꯃꯥꯏ ꯏꯔꯨꯖꯕ ꯈꯣꯠꯄ ꯂꯣꯏꯔꯀꯥꯟꯗ ꯃꯄꯟ ꯃꯈꯥꯏ ꯇꯥꯔ‌ꯦ ꯃꯄꯟ ꯃꯈꯥꯏ ꯇꯥꯕ ꯀꯥꯟꯗ ꯆꯥꯛ ꯆꯥꯔꯁꯦ ꯍꯧꯗꯣꯛꯂꯛꯑꯦ ꯑꯗꯨ ꯀꯥꯟꯗ ꯃꯤꯀꯞ ꯊ‌ꯣꯛꯂꯛꯏꯅ‌ꯦ ꯋꯥꯃꯟꯈꯤꯕꯒꯤ
ꯑꯣ ꯍꯣꯏ ꯆꯤꯡ ꯈꯥꯕꯗꯨ ꯄꯨꯡ ꯃꯔꯤ ꯅꯠꯇ꯭ꯔꯒ ꯃꯔꯤ ꯃꯈꯥꯏ ꯑꯗꯨꯋꯥꯏꯗ ꯀꯥꯕ ꯑꯣꯏꯔꯒꯗꯤ ꯑꯌꯨꯛ ꯉꯟꯇꯥꯒꯤ ꯑꯌꯤꯡꯕꯅ ꯏꯁꯥꯗ ꯐꯨꯔꯀꯥꯟꯗ ꯑꯗꯨꯒꯤ ꯇꯦꯈꯠꯄꯗꯣ ꯑꯗꯨ ꯐꯥꯎꯕ ꯑꯣꯏꯔꯗꯤ ꯐꯒꯗꯕ ꯅꯨꯡꯁꯥ ꯈꯤꯇꯪ ꯂꯩꯗꯒꯤꯕ ꯈꯤꯇꯪ ꯊꯦꯡꯈꯤꯕ ꯅꯨꯡꯁꯥ ꯍꯦꯛ ꯅꯟꯈꯤꯕꯗ ꯏꯁꯥꯁꯦ ꯈꯤꯇꯪ ꯇꯦꯊꯕ ꯑꯗꯒꯤ ꯇꯟꯊꯕ ꯇꯧꯕꯅꯦ ꯑꯗꯨꯒ ꯑꯃꯨꯛ ꯉꯟꯇꯥꯅ ꯍꯧꯕ ꯍꯥꯏꯁꯦ ꯄꯨꯡ ꯃꯔꯤꯃꯥ ꯃꯔꯤ ꯅꯠꯇ꯭ꯔꯒ ꯃꯔꯤ ꯃꯈꯥꯏꯗ ꯀꯥꯔꯨꯕ ꯍꯥꯏꯁꯦ ꯊꯕꯛ ꯈꯨꯗꯤꯡꯃꯛ ꯅꯪꯗꯣꯏꯅꯦ ꯍꯜꯂꯛꯄ ꯀꯥꯟꯗꯀꯣ ꯑꯗꯨꯅ ꯅꯪꯅ ꯍꯣꯕꯤ ꯍꯣꯕꯤ ꯇꯧꯔꯤ ꯃꯌꯥꯝꯗꯣ ꯈꯤꯇꯪ ꯉꯟꯅ ꯀꯥꯔꯝꯃꯒꯗꯤꯀꯣ ꯑꯗꯨꯝ ꯂꯣꯏ ꯅꯪꯕ ꯊꯕꯛꯅꯦ ꯍꯥꯏꯕꯀꯣ ꯑꯗ ꯅꯣꯏꯒꯤ ꯐꯧ ꯃꯈꯥ ꯊꯝꯃꯦ ꯃꯊꯛꯇ ꯄꯨꯈꯠꯂꯦ ꯍꯥꯏꯕꯗꯨꯗꯤ ꯌꯥꯝ ꯋꯥꯠ ꯋꯥꯅꯤ ꯍꯥꯏꯕꯗꯤ ꯏꯁꯇꯩꯔ ꯀꯩꯀꯩ ꯂꯩꯕꯅꯤꯅꯀꯣ ꯃꯊꯛꯇ ꯃꯊꯛꯇꯒꯤ ꯑꯃꯨꯛ ꯊꯥꯡꯗꯣꯛꯀ ꯊꯥꯡꯖꯤꯟꯒ ꯇꯧꯕꯗꯀꯣ ꯋꯥꯗꯤ ꯋꯥꯅꯦꯕ ꯑꯗꯣ ꯎꯄꯥꯏ ꯂꯩꯇꯕꯅꯤꯅ ꯑꯩ ꯑꯗꯨꯝ ꯍꯣꯠꯅꯕ ꯇꯥꯕꯅꯤ ꯅꯠꯇ꯭ꯔꯥ ꯍꯌꯦꯡ ꯌꯨꯝ ꯑꯅꯧꯕ ꯑꯃ ꯁꯥꯥꯗ꯭ꯔꯤ ꯐꯥꯎꯗꯤ ꯑꯗꯣ ꯀꯩꯅꯣ ꯑꯩꯈꯣꯏ ꯑꯩꯈꯣꯏ ꯁ꯭ꯋꯥꯏꯗꯗꯤ ꯑꯃꯨꯛ ꯀꯩꯅꯣꯒꯨꯝꯕꯁꯦ ꯖꯣꯕ ꯀꯥꯔꯠꯀꯨꯝꯕꯁꯦ ꯊꯣꯏꯅ ꯄꯥꯎꯗꯦ ꯇꯥꯗꯦ ꯀꯃꯥꯏꯅ ꯇꯧꯕꯅꯣ ꯈꯪꯗꯦ ꯁ꯭ꯋꯥꯏ ꯕꯖꯥꯔ ꯅꯛꯄꯒꯤꯔ ꯀꯩꯒꯤꯅꯣꯗꯤ ꯈꯪꯗꯦꯕꯀꯣ ꯑꯗꯨꯒ ꯇꯧꯗꯤ ꯇꯧꯕ ꯃꯥꯜꯂꯦ ꯑꯩꯈꯣꯏ ꯑꯩꯈꯣꯏ ꯑꯩꯈꯣꯏ ꯇꯦꯝꯅ ꯍꯥꯏ ꯀꯥꯟꯗ ꯃꯣꯏ ꯊꯕꯛ ꯇꯧꯃꯤꯟꯅꯕ ꯀꯥꯡꯕꯨꯁꯨ ꯃꯣꯏ ꯀꯛꯆꯤꯡꯒꯤꯁꯨ ꯇꯣꯉꯥꯟꯅ ꯄꯥꯏ ꯍꯥꯏꯕꯀꯣ ꯁꯨꯃꯥꯏꯅ ꯖꯣꯕ ꯖꯣꯕ ꯀꯥꯔꯠ ꯁꯦꯟꯅꯕ ꯀꯥꯡꯒꯨ ꯀꯥꯡꯒꯨꯒꯤ ꯑꯗꯣ ꯃꯣꯏꯁꯦ ꯁ꯭ꯋꯥꯏꯗꯗꯤ ꯊꯣꯏꯅ ꯇꯥꯗꯦ ꯃ꯭ꯌꯨꯅꯤꯁꯤꯄꯥꯜ ꯀꯥꯎꯟꯁꯤꯜ ꯆꯤꯡꯕꯒꯤꯔꯥ ꯇꯥꯗꯔꯤꯁꯤꯅ ꯈꯤꯇꯪ ꯀꯩꯅꯣꯒꯨꯝꯕ ꯈꯤꯇꯪ ꯂꯥꯞꯊꯣꯛꯈꯤꯕ ꯃꯐꯝꯗ ꯑꯣꯏꯅ ꯇꯧꯕ꯭ꯔꯥ ꯀꯃꯥꯏꯅ ꯇꯧꯕꯅꯣ ꯈꯪꯗ꯭ꯔꯦ
ꯑꯁꯦꯡꯕꯒꯤꯗꯤ ꯁꯨꯝ ꯀꯩꯅꯣ ꯇꯧꯕꯁꯦ ꯆꯤꯡꯗꯤ ꯆꯤꯡꯗꯦꯕꯀꯣ ꯑꯌꯥꯝꯕꯅ ꯃꯣꯏꯒꯤ ꯀꯩꯅꯣꯗꯁꯦ ꯈꯨꯡꯒꯪꯒꯨꯝꯕ ꯑꯗꯨꯒꯨꯝꯕꯗ ꯇꯧꯕ ꯋꯥꯅꯤ ꯑꯗꯨꯣ ꯍꯣꯏ ꯑꯗꯨꯝ ꯂꯩꯗꯤ ꯂꯩꯕ ꯃꯥꯜꯂꯦ ꯍꯥꯏꯗꯤ ꯈꯔ ꯌꯥꯝꯁꯨ ꯌꯥꯝꯗ꯭ꯔꯁꯨ ꯍꯥꯏꯗꯤ ꯑꯃ ꯑꯗꯨꯝ ꯃꯈꯥꯔꯣꯝ ꯈꯔ ꯍꯥꯏꯊꯈꯤꯕ ꯑꯗꯒꯤ ꯆꯤꯡꯒꯤ ꯀꯩꯅꯣ ꯇꯧꯕ ꯃꯐꯝ ꯃꯐꯝꯗꯗꯤ ꯑꯗꯨꯝ ꯄꯩꯁꯥꯁꯦ ꯑꯗꯨꯝ ꯃꯣꯏꯗꯤ ꯆꯥꯡꯅꯅꯥꯅꯁꯨ ꯊꯕꯛꯨ ꯇꯧꯋꯦ ꯑꯗꯩ ꯄꯩꯁꯥꯁꯨ ꯆꯥꯡꯅꯅꯥꯅ ꯑꯗꯨꯝ ꯐꯪꯉꯦꯕꯀꯣ ꯑꯩꯈꯣꯏ ꯁꯤꯗꯤ ꯄꯩꯁꯥ ꯐꯪꯗꯤ ꯐꯪꯗꯦ ꯍꯥꯏꯕ ꯈꯪꯗꯦ ꯈꯔꯗꯤ ꯑꯗꯨꯝ ꯂꯩꯗꯤ ꯂꯩꯕ ꯃꯥꯜꯂꯦ ꯑꯗꯨꯗꯤ ꯆꯞ ꯆꯥꯕꯗꯤ ꯈꯪꯗ꯭ꯔꯦꯕꯀꯣ ꯑꯗꯨꯗꯤ ꯃꯣꯏ ꯉꯁꯥꯏ ꯀꯃꯥꯏꯅ ꯊꯣꯛꯂꯛꯑꯣꯅ ꯂꯩꯀꯥꯏꯒꯤ ꯇꯧꯕꯅ ꯊꯣꯛꯎꯕ ꯑꯗꯨꯒꯤ ꯊꯕꯛ ꯏꯪꯈꯥꯡꯗꯣ ꯑꯩꯅ ꯂꯣꯏꯅ ꯇꯧꯔꯦ ꯑꯗꯨ
ꯑꯣ ꯀꯩꯁꯨ ꯀꯥꯏꯗꯦꯗ ꯍꯣꯏ ꯑꯗꯣ ꯍꯣꯏ ꯇꯧꯕꯅꯦ ꯃꯅꯤꯡ ꯄꯟꯆꯥꯌꯦꯠꯅ ꯀꯣꯟꯕ ꯃꯈꯩꯗꯤ ꯂꯣꯏꯅꯃꯛ ꯑꯗꯨꯃꯥꯏꯅ ꯖꯣꯕ ꯀꯥꯔꯠꯅ ꯇꯧꯋꯤꯗꯅꯀꯣ ꯑꯗꯨꯒ ꯑꯩꯈꯣꯏꯗꯤꯤ ꯃꯣꯏꯗꯤ ꯃꯣꯏ ꯑꯗꯨꯝ ꯑꯗꯨꯃꯥꯏꯅ ꯇꯧꯕꯗꯣ ꯂꯣꯏꯅ ꯑꯗꯨꯒꯤ ꯗꯣꯀꯨꯃꯦꯟ ꯃꯈꯩꯗꯣ ꯑꯃꯨꯛ ꯈꯣꯝꯒꯠꯂꯒ ꯑꯃꯨꯛ ꯃꯣꯏꯅ ꯑꯃꯨꯛ ꯄꯩꯁꯥ ꯅꯨꯡꯁꯥ ꯁꯥꯕ ꯈꯣꯠꯄ ꯑꯗꯨ ꯃꯣꯏꯅ ꯇꯧꯕꯅꯦꯕ ꯑꯗꯨꯅ ꯑꯗꯨꯒꯨꯝꯕꯩꯗꯤ ꯌꯥꯝ ꯀꯩꯅꯣ ꯇꯧꯋꯦ ꯃꯤ ꯑꯗꯨꯝ ꯂꯥꯛꯑꯦ ꯌꯨꯝꯗ ꯍꯥꯏꯗꯤ ꯃꯣꯏ ꯖꯣꯕ ꯀꯥꯔꯠꯀꯤ ꯃꯣꯏ ꯗꯣꯀꯨꯃꯦꯟ ꯃꯈꯩ ꯊꯥꯖꯤꯟꯕꯒꯤ ꯑꯗꯒꯤ ꯀꯩꯀꯩ ꯊꯥꯖꯤꯟꯕ ꯃꯈꯩꯗꯣ ꯑꯁꯨꯝ ꯍꯥꯏꯗꯤ ꯃꯨꯁꯂꯤꯝ ꯀꯥꯡꯕꯨ ꯂꯥꯛꯏ ꯑꯗꯒꯤ ꯑꯁꯨꯝ ꯃꯈꯥꯔꯣꯝ ꯋꯥꯃꯨꯔꯣꯝ ꯑꯗꯒꯤ ꯀꯩ ꯀꯩꯅꯣ ꯌꯥꯝ ꯆꯠꯊꯈꯤꯕ ꯃꯐꯝ ꯃꯈꯩꯁꯦ ꯑꯗꯨꯝ ꯂꯥꯛꯑꯦꯕ ꯃꯣꯏ ꯁꯨꯝ ꯁꯤꯗ ꯂꯣꯏꯅ ꯐꯥꯗ ꯄꯤꯈꯠꯄꯒꯤꯀꯣ ꯍꯧꯖꯤꯛꯇꯤ ꯃꯥ ꯑꯣꯐꯤꯁꯄꯨꯗꯤ ꯆꯠꯂꯤ ꯑꯣꯐꯤꯁꯇꯁꯨ ꯂꯥꯛꯒꯅꯤ ꯂꯥꯛꯄꯕꯨꯗꯤ ꯑꯗꯨꯣ ꯁꯤꯗꯁꯨ ꯌꯨꯝꯗꯁꯨ ꯑꯗꯨꯝ ꯁꯨꯇꯤ ꯂꯩꯕꯀꯥꯟꯗ ꯑꯗꯨꯝ ꯂꯥꯛꯑꯦꯕ ꯑꯗꯨꯗꯩ ꯃꯔꯛ ꯃꯔꯛꯇꯁꯨ ꯃꯣꯏꯅ ꯉꯥ ꯄꯨꯣꯔꯛꯄ ꯌꯥꯎꯏꯤ ꯑꯗꯒꯤ ꯏꯟꯖꯥꯡ ꯅꯥꯄꯤ ꯉꯝꯖꯕ ꯑꯗꯨꯝ ꯄꯔꯛꯄ ꯌꯥꯎꯏꯤ ꯑꯗꯩ ꯑꯁ ꯉꯍꯥꯡ ꯅꯍꯥꯟꯗꯤ ꯍꯪꯒꯥꯝ ꯄꯣꯔꯛꯑꯦ ꯍꯪꯒꯥꯝꯗꯨ ꯄꯔꯛꯑꯒ ꯊꯣꯡꯉ ꯌꯦꯡꯀꯥꯟꯗ ꯈꯥꯕꯁꯤ ꯁꯤꯗꯤ ꯀꯩꯅꯣꯅꯦ ꯑꯗꯨꯝꯕꯗꯤ ꯀꯥꯅ ꯐꯖꯅ ꯈꯥꯒꯦ
ꯎꯝ ꯍꯧꯖꯤꯛ ꯃꯇꯝꯗꯤ ꯍꯪꯒꯥꯝ ꯃꯇꯟ ꯅꯠꯇꯕꯅꯤꯅꯀꯣ ꯍꯈꯣꯏ ꯁꯤꯁꯦ ꯅꯍꯥꯟ ꯑꯩꯈꯣꯏ ꯁ ꯍꯧ ꯆꯕꯗꯤꯅꯝ ꯍꯪꯒꯥꯥꯡ ꯌꯥꯝꯨꯛ ꯀꯥꯏꯔꯤꯁꯤꯀꯣ ꯑꯩꯈꯣꯏꯒꯤ ꯗꯕꯨꯛꯇ ꯍꯨꯟꯅꯕ ꯍꯪꯒꯥꯝ ꯌꯦꯂꯥꯒꯨꯝꯕꯁꯦ ꯑꯁꯤꯗꯤ ꯑꯗꯨꯝ ꯈꯥꯔꯦ ꯑꯗꯨ ꯅꯠꯇ꯭ꯔꯒ ꯑꯩꯈꯣꯏ ꯁꯤꯗ ꯅꯤꯡꯊꯝꯊꯥꯗ ꯃꯔꯨꯕꯨ ꯈꯥꯏꯔꯒ ꯄꯩꯁꯥ ꯃꯇꯗ ꯍꯧꯖꯔꯛꯄ ꯍꯪꯒꯥꯝ ꯑꯃ ꯑꯩꯈꯣꯏꯒꯤ ꯆꯨꯝꯅꯒꯤ ꯍꯪꯒꯥꯝꯁꯦ ꯃꯅꯥ ꯑꯄꯥꯛꯄꯤ ꯃꯀꯥ ꯑꯄꯥꯛꯄꯤ ꯁꯤꯗꯤ ꯑꯗꯨꯝ ꯀꯩꯁꯨ ꯌꯥꯝ ꯈꯥꯕꯗꯤ ꯑꯣꯏꯗꯣꯏꯕꯀꯣ ꯑꯗꯣ ꯑꯗꯨꯝ ꯈꯥꯕ ꯀꯥꯡꯕꯨꯁꯤꯗꯤ ꯑꯗꯨꯝ ꯈꯤꯇꯪ ꯍꯥꯟꯅ ꯁꯣꯂꯣꯛꯍꯜꯂꯒ ꯃꯍꯤꯗꯣ ꯈꯔ ꯍꯩꯗꯣꯛꯈ꯭ꯔꯗꯤ ꯑꯗꯨꯝ ꯑꯗꯨꯃꯥꯏꯅ ꯇꯧꯔꯒ ꯆꯥꯕ ꯌꯥꯕꯅꯤ ꯑꯗꯣ ꯁꯝ ꯊꯣꯡꯗꯤ ꯁꯨꯒ ꯆꯥꯕ ꯁꯨꯡꯉꯥꯏ ꯌꯥꯗ꯭ꯔꯦ
ꯎꯝ
ꯈꯤꯇꯪ ꯇꯠ ꯇꯧꯔꯒꯀꯣ ꯌꯩꯔꯒ ꯑꯗꯨꯝ ꯁꯥꯕꯗꯤꯦ ꯈꯤꯇꯪ ꯈꯥꯏꯔꯤ ꯈꯥꯏꯔꯤ ꯇꯧꯔꯒ ꯑꯗꯨꯝ ꯍꯥꯎꯕꯗꯤ ꯑꯣꯏꯌꯦ ꯑꯗꯨꯒ ꯗꯥꯏꯔꯦꯛ ꯃꯍꯤꯗꯣ ꯆ ꯆꯥꯁꯤꯟꯕꯗꯣ ꯑꯗꯨꯃꯥꯏꯅ ꯇꯧꯕꯁꯦ ꯆꯥꯁ ꯑꯗꯨꯝ ꯈꯥꯏꯗꯣ
ꯎꯝ ꯑꯩꯈꯣꯏꯁꯨ ꯏꯪꯈꯣꯜꯗ ꯑꯁꯨꯝ ꯂꯝꯗꯣꯡꯒꯤꯗ ꯂꯩꯕꯗꯣꯀꯣ ꯑꯗꯣ ꯃꯣꯏꯗ ꯑꯗꯨꯗ ꯊꯥꯕ ꯍꯥꯏꯗꯤ ꯍꯪꯒꯥꯝ ꯃꯁꯥꯅ ꯑꯗꯨꯝ ꯍꯧꯖꯔꯛꯄꯁꯨ ꯌꯥꯎꯋꯏ ꯑꯗꯨꯒꯨꯝꯕ ꯍꯪꯒꯥꯝꯗꯣ ꯑꯩꯈꯣꯏ ꯅꯪꯅ ꯍꯥꯏꯕ ꯃꯀꯥꯒꯨꯝꯕꯗꯨꯗꯤ ꯑꯗꯨꯝ ꯐꯣꯔꯛꯑꯦꯕꯀꯣ ꯈꯨꯃꯥꯅ ꯐꯣꯏꯔ ꯐꯣꯏꯔꯒ ꯑꯗꯨ ꯁꯤꯗ ꯊꯣꯡꯉꯥꯟꯅ ꯀꯩꯁꯨ ꯇꯧꯗꯦ ꯌꯥꯝ ꯃꯣꯜꯂꯦꯕ ꯑꯗꯨꯝ ꯍꯥꯎꯋꯦꯕ ꯑꯗꯨꯩ ꯀꯩꯁꯨ ꯍꯥꯏꯗꯤ ꯍꯦꯟꯅ ꯑꯗꯨꯝ ꯑꯗꯨꯝ ꯍꯥꯟꯅꯩ ꯀꯩꯅꯣ ꯅꯤꯡꯊꯝꯊꯥꯗ ꯐꯪꯕ ꯑꯗꯨꯃꯥꯏꯅ ꯑꯗꯨꯝ ꯆꯥꯕ ꯑꯗꯨꯝ ꯌꯥꯏꯑꯕ ꯑꯗꯣ ꯉꯔꯥꯡ ꯅꯍꯥꯟꯒꯤꯗꯨꯗꯤ ꯃꯀꯣꯛꯁꯨ ꯁꯥꯡꯉꯦꯕꯀꯣ ꯍꯪꯒꯣꯝ ꯄꯦꯔꯦ ꯑꯣꯏꯗꯣꯏꯔ ꯀꯩꯅꯣꯝ ꯈꯪꯗꯦ ꯑꯗꯨꯒ ꯃꯁꯛꯇꯨꯗꯤ ꯍꯥꯏꯗꯤ ꯈꯔ ꯃꯥꯟꯗꯕꯤꯗ ꯈꯥꯜꯂꯦꯟꯗ ꯑꯗꯨꯝ ꯃꯔꯛ ꯃꯔꯛꯇ ꯁꯨꯃꯥꯏꯅ ꯑꯗꯨꯝ ꯄꯨꯔꯛꯄ ꯌꯥꯎꯋꯦ ꯑꯗꯒꯤ ꯑꯩꯈꯣꯏ ꯂꯝꯗꯣꯡꯒꯤꯗ ꯌꯥꯝ ꯍꯧꯕꯁꯦ ꯑꯃ ꯀꯩꯅꯣꯒꯤ ꯀꯩ ꯍꯥꯏꯕ ꯀꯣꯝꯄ꯭ꯔꯦꯠ ꯍꯥꯏꯕ ꯀꯣꯝꯄ꯭ꯔꯦꯠꯣꯏ ꯀꯣꯝꯄ꯭ꯔꯦꯠ ꯅꯠꯇꯦ ꯀꯩꯅꯣꯝ ꯍꯥꯏꯕꯅꯤꯅꯦ ꯏꯁꯤꯡ ꯀꯩꯅꯣꯝ ꯍꯥꯏꯕꯅꯤꯅꯦ ꯀꯣꯂꯝꯅꯤ ꯀꯣꯂꯝ ꯐꯖꯅ ꯍ ꯑ ꯀꯣꯜꯂꯝ ꯑꯅꯤ ꯐꯖꯅ ꯍꯧꯋꯦ ꯅꯪ ꯆꯥꯅꯤꯡꯉꯒꯗꯤ ꯅꯣꯡꯃ ꯄꯨꯕꯤꯔꯛꯀꯦ
ꯎꯝ ꯄꯣꯠ ꯑꯃꯅꯤ ꯑꯗꯨ ꯑꯗꯨꯝ ꯁꯨꯝ ꯏꯝꯐꯥꯜ ꯂꯣꯝꯗ ꯌꯥꯝ ꯆꯥꯅꯩꯌꯦ ꯑꯩꯈꯣꯏ ꯁꯤꯅ ꯑꯃꯨꯛ ꯑꯌꯥꯝꯕ ꯀꯥꯡꯉꯧꯒꯨꯝꯕ ꯀꯩꯒꯨꯝꯕ ꯆꯩꯅꯀꯣ ꯃꯣꯏꯒꯤꯗꯤ ꯏꯔꯣꯝꯕ ꯑꯗꯒꯤ ꯑꯗꯨꯝ ꯑꯩꯈꯣꯏ ꯀꯥꯡꯁꯣꯏ ꯐꯥꯎꯕ ꯊꯥꯛ ꯈꯤꯇꯪ ꯊꯥꯒ ꯊꯥꯎ ꯍꯥꯏꯔꯒꯗꯤ ꯊꯥꯎ ꯈꯤꯇꯪ ꯊꯥꯒ ꯑꯃ ꯂꯩꯌꯦ ꯃꯣꯏꯒꯤ ꯃꯆꯨꯒ ꯊꯥꯗꯕꯤꯗꯀꯣ ꯑꯗꯨꯃꯥꯏꯅ ꯇꯧꯔꯒ ꯊꯣꯡꯕ ꯑꯗꯨꯝ ꯆꯥꯅꯩ ꯑꯗꯒꯤ ꯃꯣꯏ ꯑꯌꯥꯝꯕ ꯂꯣꯏ ꯆꯥꯅꯩ ꯀꯣꯜꯂꯝꯃꯅꯤ ꯍꯥꯏꯔꯗꯤ ꯁꯤꯡꯖꯨ ꯍꯥꯞꯄꯦ ꯀꯥꯡꯉꯧ ꯍꯥꯞꯄꯦ ꯀꯥꯡꯁꯣꯏ ꯆꯥꯔꯦ ꯑꯗꯒꯤ ꯏꯔꯣꯝ ꯃꯆꯥꯔ ꯂꯣꯏ ꯆꯥꯅꯩ ꯅꯣꯏꯁꯤꯒꯤ ꯐꯣꯟꯝ ꯐꯣꯟꯁꯦ ꯀꯒꯤꯩꯅꯣꯅꯦ ꯌꯥꯝ ꯁꯦꯡꯉꯦ ꯅꯪ ꯉꯁꯥꯏ ꯋꯥꯔꯤ ꯁꯥꯟꯅꯕꯗꯨꯗꯤ ꯑꯃꯨꯛ ꯃꯔꯛꯇ ꯄꯠ ꯄꯠ ꯍꯥꯏꯗꯤ ꯑꯗꯨꯝ ꯍꯥꯏꯗꯤ ꯏꯀꯣ ꯆꯠꯄꯒꯤ ꯇꯥꯏꯞꯇ ꯑꯗꯨꯝ ꯈꯣꯟꯊꯥꯡꯉꯦꯔ ꯇꯥꯕꯗꯣ ꯑꯗꯨꯃꯥꯏꯅ ꯇꯧꯋꯦ ꯑꯗꯣ ꯁꯤꯗꯤ ꯌꯥꯝ ꯅꯨꯡꯉꯥꯏꯌꯦ ꯀꯩꯁꯨ ꯑꯗꯨꯨꯝ ꯇꯧꯗꯦꯅ
ꯍꯣꯏ ꯑꯗꯣ ꯑꯩ ꯐꯣꯟꯁꯤꯅꯁꯨ ꯑꯣꯏꯔꯝꯕꯁꯨ ꯌꯥꯏ ꯑꯩꯗꯤ ꯗꯤꯁꯄ꯭ꯂꯦꯁꯨ ꯆꯥꯏꯦꯗꯅꯀꯣ ꯑꯗꯒꯤ ꯃꯥꯁꯇꯔꯄꯕꯣꯠꯁꯨ ꯌꯥꯗ꯭ꯔ ꯐꯠꯇ꯭ꯔꯕꯅꯦꯕ ꯑꯩ ꯐꯣꯟꯁꯦ ꯃꯄꯨꯟꯁꯤ ꯃꯄꯨꯟꯁꯤ ꯂꯣꯏꯔꯕꯅꯦꯕꯀꯣ ꯇꯥꯔꯕ ꯍꯜꯂꯣ ꯀꯩꯁꯨ ꯇꯧꯗꯦ ꯑꯗꯨꯝ ꯇꯥꯏꯌꯦ ꯇꯥꯏꯌꯦ ꯑꯩꯗꯤ ꯑꯩꯗꯤ ꯇꯥꯏꯌꯦ ꯑ ꯀꯣꯂꯝꯅꯤꯗꯣ ꯑꯩꯈꯣꯏꯗꯤ ꯑꯃꯨꯛ ꯃꯄꯥꯟꯒꯤ ꯀꯣꯠꯂꯝꯅꯤꯗꯨꯅꯦꯕ ꯑꯩꯈꯣꯏ ꯁꯨꯃꯥꯏꯗꯤ ꯑꯦꯁꯤꯌꯥꯒꯤ ꯇꯥꯏꯞꯇ ꯑꯃ ꯏꯁꯪ ꯁꯪꯉꯒ ꯄꯥꯝꯕꯤꯗꯣ ꯑꯩꯈꯣꯏ ꯕꯖꯥꯔꯗ ꯌꯣꯟꯕꯁꯤꯅ ꯑꯃꯨꯛ ꯃꯨꯔꯞ ꯇꯧꯔꯒ ꯁꯥꯡꯅ ꯁꯥꯡꯅ ꯇꯧꯕꯤꯅꯤ ꯑꯗꯨꯅ ꯀꯣ ꯁꯨꯃꯥꯏꯅ ꯇꯧꯗꯕꯤꯗ ꯑꯩꯈꯣꯏꯗꯗ ꯑꯃꯛ ꯂꯩꯀꯪꯗ ꯄꯥꯜꯂꯒ ꯈꯨꯗꯛ ꯈꯨꯗꯛꯇ ꯑꯅꯧ ꯑꯅꯧꯕꯗꯣ ꯁꯨꯃꯥꯏꯅ ꯇꯛ ꯇꯛ ꯇꯛ ꯁꯣꯏꯕꯤꯗꯣ ꯀꯥꯡꯕꯨꯗꯨꯅꯦꯕ ꯑꯗꯨꯅ ꯑꯗꯨꯁꯨ ꯑꯗꯨꯅꯁꯨ ꯍꯦꯟꯅ ꯊꯣꯠꯂꯦꯕꯀꯣ ꯆꯥꯕꯗꯨꯁꯨ ꯌꯥꯝ ꯐꯥꯎꯕ ꯑꯩꯈꯣꯏ ꯏ ꯇꯦꯝꯃꯅ ꯑꯣꯟꯂꯥꯏꯟꯗꯒꯤ ꯃꯔꯨ ꯇꯧꯔꯒ ꯂꯩꯔꯒ ꯑꯗꯨꯃꯥꯏꯅ ꯇꯧꯔ ꯊꯥꯒꯤꯈꯤꯕꯅꯦ ꯍꯧꯖꯤꯛꯇꯤ ꯌꯥꯝ ꯌꯥꯝ ꯆꯣꯡꯊꯣꯛꯑꯦ ꯍꯥꯏꯇꯥꯔꯦ ꯍꯧꯖꯤꯛꯀꯤ ꯅꯣꯡꯃ ꯆꯠꯂꯨꯁꯦ ꯑꯩꯈꯣꯏ ꯍꯤꯡꯒꯣꯜꯗꯀꯣ
ꯀꯌꯥꯝ ꯂꯥꯞꯀꯦ ꯂꯝꯗꯣꯡꯁꯤꯃ ꯑꯗꯨꯝ ꯕꯖꯥꯔ ꯃꯌꯥꯗ ꯑꯣꯏꯕ ꯅꯠꯇ꯭ꯔꯒ ꯀꯌꯥꯝ ꯆꯪꯒꯦ
ꯂꯝꯗꯣꯡ ꯍꯥꯏꯁꯦ ꯀꯩꯅꯣꯗꯅꯤꯗ ꯃꯣꯗꯦꯜ ꯁ꯭ꯀꯨꯜ ꯂꯩꯕꯩꯗꯣ ꯑꯗꯨꯒꯤ ꯃꯅꯤꯡ ꯄꯔꯦꯡꯗ ꯑꯗꯨꯝ ꯆꯪꯉꯒ ꯂꯩꯔꯦ ꯀꯩꯁꯨ ꯌꯥꯝꯅ
ꯃꯥ ꯑꯗꯨꯗꯤ ꯑꯩꯈꯣꯏ ꯑꯩꯣꯏꯞ ꯃꯣꯏ ꯃꯣꯏ ꯌꯨꯝ ꯁꯥꯏꯗꯣ ꯑꯗꯨꯗꯅꯦ ꯑꯗꯩ ꯁꯨꯝ ꯆꯪꯁꯤꯟꯈ꯭ꯔꯒ ꯈꯝ ꯊꯦꯡꯕꯒꯤꯗ ꯈꯣꯂꯥꯏ ꯂꯩꯐꯝ ꯑꯃ ꯂꯩꯅ ꯏꯃꯜ ꯂꯣꯝꯗ ꯍꯥꯏꯗꯈꯤꯕꯗꯣ ꯃꯃꯥꯡꯔꯣꯝꯗ ꯍꯥꯏꯕꯠ ꯅꯠꯇꯕ ꯏꯃꯜꯔꯣꯝꯗ ꯍꯥꯏꯒꯠꯄꯗ ꯌꯨꯝ ꯑꯅꯧꯕ ꯁꯥꯏꯗꯣ ꯑꯀꯣꯏꯕ ꯃꯣꯏ ꯑꯣꯏꯗꯣꯏꯅꯦ
ꯑꯣ ꯍꯣꯏ ꯑꯗꯨꯋꯥꯏꯗ ꯑꯅꯧꯕ ꯃꯌꯥꯝ ꯑꯃ ꯍꯣꯡꯅꯕꯅꯦ ꯑꯗꯒꯤ ꯑꯗꯨꯋꯥꯏꯗ ꯑꯃꯨꯛ ꯍꯣꯡꯕꯨꯗꯤ ꯍꯣꯡꯉꯦꯕꯀꯣ ꯑꯗꯩ ꯍꯤꯡꯒꯣꯜꯁꯨ ꯌꯥꯝ ꯂꯩꯅꯕꯅꯦ ꯑꯗꯩ ꯑꯥꯔꯃꯤ ꯀꯥꯡꯕꯨ ꯔꯤꯇꯥꯌꯔ ꯇꯧꯕ ꯑꯥꯔꯃꯤ ꯀꯥꯡꯕꯨꯁꯦ ꯌꯥꯝ ꯂꯩꯅꯩ ꯑꯗꯨꯋꯥꯏꯗ ꯑꯩꯈꯣꯏ ꯗꯥ ꯍꯣꯏ ꯃꯅꯤꯡꯈꯥꯛꯇꯣ ꯑꯥꯔꯃꯤꯒꯤ ꯑꯥꯔꯃꯤ ꯉꯥꯛꯇꯅꯦꯕ ꯑꯗꯨꯅ ꯍꯤꯡꯒꯣꯜ ꯂꯩꯔꯤ ꯃꯈꯩꯗꯣ ꯑꯗꯨꯒ ꯑꯃꯨꯛ ꯈ꯭ꯋꯥꯏ ꯂꯨꯕꯁꯤꯅ ꯑꯃꯨꯛ ꯏꯁꯤꯡ ꯃꯥꯏꯁꯤꯡꯁꯦ ꯈꯤꯇꯪ ꯅꯨꯡꯉꯥꯏꯇꯦꯕ ꯍꯥꯏꯗꯤ ꯇꯣꯇꯤ ꯀꯩꯀꯩ ꯄꯥꯏꯞ ꯐꯨꯝꯃꯒ ꯈꯣꯠꯂꯒ ꯇꯧꯕ ꯑꯣꯏꯔꯗꯤ ꯐꯗꯧꯕ ꯑꯗꯨꯋꯥꯏꯗꯣ ꯑꯗꯨ ꯑꯣꯏꯇꯥꯥꯔꯒꯗꯤ ꯍꯦꯟꯅꯁꯨ ꯅꯨꯡꯉꯥꯏꯗꯣꯏꯅꯦ ꯑꯗꯨ ꯏꯁꯤꯡꯁꯦ ꯈꯤꯇꯪ ꯋꯥꯕ ꯍꯥꯏ ꯇꯥꯔꯦ ꯅꯣꯡ ꯇꯥꯗ꯭ꯔꯒꯗꯤꯀꯣ ꯄꯨꯈ꯭ꯔꯤ ꯑꯆꯧꯕ ꯂꯩꯕ ꯑꯣꯏꯔꯗꯤ ꯐꯕ
ꯍ ꯑꯗꯨ ꯀꯕ ꯎꯝ
ꯅꯣꯏꯒꯤꯗꯤ ꯏꯁꯤꯡꯁꯤꯦ ꯀꯥꯏꯗꯗꯒꯤ ꯀꯥꯏꯗꯩ ꯇꯧꯔ ꯁꯤꯖꯤꯟꯅꯒꯦ ꯌꯐꯝ ꯈꯛꯇ ꯁꯤꯖꯤꯟꯅꯕ꯭ꯔꯥ ꯅꯠꯇ꯭ꯔꯒꯅ ꯄꯨꯈ꯭ꯔꯤꯒꯨꯝꯕ ꯆꯤꯡꯅꯕ ꯍꯥꯏꯗꯤ ꯇꯣꯇꯤꯒꯨꯝꯕ ꯂꯥꯛ ꯃꯥꯥꯏ ꯇꯧ
ꯑꯩꯈꯣꯏꯗꯤ ꯑꯗꯨꯝ ꯀꯩꯅꯣ ꯇꯧꯋꯦ ꯑꯌꯥꯝꯕ ꯑꯩꯈꯣꯏꯒꯤ ꯑꯃꯥꯡꯕ ꯀꯩꯀ ꯁꯤꯖꯤꯟꯅꯕꯗꯤ ꯍꯦꯟꯄꯝ ꯂꯩꯕꯅ ꯍꯦꯟꯄꯝ ꯂꯩ ꯁꯤꯖꯤꯟꯅꯔꯦ ꯑꯗꯨꯒ ꯊꯛꯅ ꯆꯥꯅꯕꯗꯤ ꯑꯩꯈꯣꯏ ꯇꯣꯇꯤ ꯂꯥꯏꯗꯅꯀꯣ ꯇꯣꯇꯤꯁꯦ ꯑꯩꯈꯣꯏ ꯏꯃꯨꯡ ꯑꯍꯨꯝꯅꯦꯕ ꯅꯍꯥꯟꯋꯥꯏ ꯊꯥꯏꯅꯉꯩꯗ ꯂꯨꯅ ꯐꯨꯝꯈꯤꯕꯒꯤ ꯑꯗꯨꯝ ꯏꯁꯤꯡꯁꯦ ꯀꯩ ꯍꯥꯏꯗ‌ꯣꯏꯅ‌ꯣ ꯑꯗꯨꯝ ꯆꯥꯡ ꯅꯥꯏꯅ ꯑꯗꯨꯝ ꯃꯤꯒꯤꯗꯤ ꯉꯥꯛꯇꯪ ꯇꯠꯂ ꯇꯥꯔ ꯇꯠꯈꯤꯕ ꯌꯥꯎꯋꯦꯕ ꯑꯩꯈꯣꯏꯗꯤ ꯇꯨꯂ‌ꯣ ꯆꯤꯡꯕꯁꯨꯨ ꯌꯥꯝ ꯀꯨꯏꯅ ꯀꯨꯏꯟ ꯇꯥꯕꯗꯣ ꯑꯗꯨꯃꯥꯏꯅ ꯇꯧꯋꯦ ꯑꯗꯣ ꯍꯧꯖꯤꯛꯀꯥꯟꯗꯤ ꯌꯨꯝ ꯑꯍꯨꯝꯒꯤ ꯁꯤꯖꯤꯟꯅꯕꯅꯤꯅ ꯑꯩꯈꯣꯏ ꯃꯃꯥꯡꯒꯤ ꯑꯩꯈꯣꯏ ꯀꯥꯀꯥ ꯍꯣꯏ ꯍꯥꯟꯅ ꯁꯤꯖꯤꯟꯅꯔꯅꯤ ꯑꯗꯒꯤ ꯑꯩꯈꯣꯏ ꯃꯝꯆꯥꯍꯣꯏ ꯑꯩꯈꯣꯏ ꯂꯩꯃꯤꯟꯅꯉꯩꯁꯦ ꯃꯣꯏ ꯁꯤꯖꯤꯟꯅꯔꯅꯤ ꯃꯣꯏ ꯁꯤ ꯑꯗꯨꯝ ꯍꯥꯏꯗꯤ ꯁꯦꯟꯇꯦꯛꯁ ꯃꯃꯥꯡꯗ ꯁꯦꯟꯇꯦꯟꯁ ꯈꯜꯂꯦꯕ ꯍꯦꯟꯄ ꯃꯈꯣꯡꯗ ꯑꯗꯨꯝ ꯍꯥꯟꯅ ꯊꯥꯖꯤꯜꯂꯅꯤ ꯏꯃꯨꯡꯒꯤ ꯊꯛꯅꯕ ꯁꯦꯟꯇꯦꯛꯁ ꯑꯍꯨꯝ ꯃꯔꯤ ꯊꯥꯖꯤꯜꯂꯅꯤ ꯑꯗꯨꯒ ꯑꯩꯈꯣꯏꯁꯨ ꯑꯃꯨꯛ ꯁꯦꯟꯇꯦꯟꯁ ꯑꯍꯨꯝ ꯃꯔꯤ ꯑꯗꯨꯃꯥꯏꯅ ꯊꯥꯖꯤꯜꯂꯤꯅꯦꯕ ꯑꯗꯨꯝ ꯏꯁꯤꯡꯗꯣ ꯌꯥꯝ ꯃꯔꯥꯡ ꯀꯥꯏꯅ ꯂꯩꯕꯗꯣ ꯑꯗꯨꯃꯥꯏꯅ ꯑꯣꯏꯌꯦ ꯁꯤꯡ ꯍꯣꯏ ꯃꯔꯛꯇ ꯑꯗꯨꯝ ꯂꯩꯕꯁꯦ ꯀꯗꯥꯖꯤꯠꯅꯤꯗ ꯑꯗꯨꯝ ꯑꯃꯨꯔꯛꯀꯨꯝꯕꯗ ꯂꯩꯈ꯭ꯔꯥꯖꯥꯠꯂꯣ ꯌꯥꯝ ꯇꯣꯏꯅꯗꯤ ꯂꯩꯇꯦꯕꯀꯣ ꯑꯗꯨꯝ ꯀꯣꯏꯅꯅꯉꯥꯏ ꯑꯗꯨꯝ ꯇꯥꯕꯗꯣ ꯑꯗꯨꯃꯥꯏꯅ ꯇꯥꯏꯌꯦ
ꯐꯔꯦ ꯑꯗꯨꯗꯤ ꯀꯣꯟꯅꯃꯨꯛ ꯇꯧꯖꯔꯛꯒꯦꯀꯣ ꯊꯝꯃꯒꯦ
ꯍꯣꯏ ꯍꯣꯏ ꯍꯣꯏ ꯊꯝꯃꯣ ꯊꯝꯃꯣ ꯌꯥꯝ ꯅꯨꯡꯉꯥꯏꯔꯦ ꯎꯝ
ꯑ